ꯑꯣꯇꯥꯟꯅꯔꯣ
ꯇꯥꯔꯕꯣ ꯍꯥꯜꯂꯣ ꯇꯥꯔꯕꯣ
ꯇꯥꯔꯦ ꯇꯥꯔꯦ
ꯀꯩꯅꯣ ꯀꯩꯗꯧꯔꯤꯅꯣ
ꯑꯦ ꯇꯤꯚꯤ ꯁꯨꯝ ꯌꯦꯡꯉꯝꯕꯅꯤ ꯅ꯭ꯌꯨꯁ ꯇꯥꯔꯝꯕꯅꯤ
ꯄꯥꯎ ꯇꯥꯔꯝꯃꯤꯔꯣ
ꯍꯣꯏ ꯍꯣꯏ ꯄꯥꯎ ꯇꯥꯔꯝꯕꯅꯤ ꯅꯤꯌꯨꯁꯀ ꯇꯥꯔꯝꯕꯅꯤ
ꯆꯥꯛ ꯆꯥꯔꯕꯣ
ꯑꯍꯥ ꯆꯥꯛ ꯆꯥꯔꯦ꯫ ꯍꯧꯖꯤꯛꯁꯦ ꯑꯩꯈꯣꯏꯒꯤ ꯃꯅꯤꯄꯨꯔꯁꯤꯗ ꯇꯧꯔꯤꯁꯦ ꯑꯩ ꯒ꯭ꯌꯥꯟ ꯇꯥꯗꯦ ꯐꯥꯝ ꯇꯧꯕ ꯄꯥꯝꯕ ꯑꯩꯅ ꯐꯥꯝꯁꯤꯒꯤ ꯃꯇꯥꯡꯗ ꯅꯪ ꯀꯩ ꯅꯣꯂꯦꯖ ꯂꯩꯒꯦꯅ ꯑꯗꯨ ꯍꯪꯒꯦꯅꯅꯤꯅꯦ ꯈꯜꯂꯝꯃꯤꯁꯦ
ꯐꯥꯝ ꯇꯧꯕ ꯌꯥꯏ ꯀꯩꯅꯣ
ꯀꯔꯤ ꯐꯥꯝ ꯇꯧꯔꯒꯗꯤ ꯄꯩꯁꯥ ꯄꯥꯏꯒꯅꯤ
ꯐꯥꯝꯁꯦ ꯑꯩꯈꯣꯏꯒꯤ ꯂꯝ ꯀꯣꯏꯕ ꯂꯥꯛꯄ ꯌꯥꯕꯁꯨ ꯌꯥꯕꯩ ꯃꯑꯣꯡꯗ ꯂꯝꯕꯤ ꯃꯄꯥꯟꯒꯨꯝꯕꯗ ꯐꯖꯅ ꯆꯥꯎꯅ ꯁꯦꯝꯃꯗꯤ ꯌꯥꯅꯤ
ꯑꯩꯗꯣ ꯑꯩ ꯍꯧꯖꯤꯛ ꯐꯥꯝꯖꯦ ꯀꯩ ꯐꯥꯝꯅꯣꯕ ꯇꯧꯗꯣꯏꯖꯦ
ꯑꯦ ꯅꯪ ꯂꯣꯏꯅ ꯊꯥꯕ ꯌꯥꯏ ꯀꯩꯅꯣ ꯉꯥ ꯊꯥ ꯉꯥ ꯍꯥꯞꯆꯟꯅꯤ ꯂꯝꯕꯤꯗꯣ ꯈꯔ ꯈꯔ ꯄꯥꯍꯜꯂ ꯄꯥꯍꯜꯂꯒ ꯍꯩꯔꯥ ꯊꯥꯖꯟꯅꯤ
ꯉꯥ ꯍꯥꯞꯆꯟꯅꯤ ꯑꯗꯩꯗꯤ ꯅꯥꯀꯟ ꯅꯥꯀꯟ ꯍꯩ ꯂꯩ ꯈꯔ ꯊꯥꯖꯤꯜꯂꯒ ꯑꯗꯨꯝ ꯑ
ꯑꯩꯅ ꯄꯥꯝꯃꯤꯕ ꯐꯥꯝꯁꯦ ꯁꯤꯃꯗꯤ ꯈꯔ ꯈꯦꯠꯅꯔꯦ ꯑꯩꯅ ꯄꯥꯝꯃꯤꯖꯤꯅ ꯑꯩꯈꯣꯏꯒꯤ ꯃꯅꯤꯄꯨꯔꯗ ꯐꯪꯕ ꯅꯥꯎꯁꯦꯛꯁꯦ ꯁꯤꯒꯤ ꯐꯥꯝ ꯌꯥꯝ ꯇꯧꯅꯤꯡꯉꯤꯃꯦ
ꯅꯥꯎꯁꯦꯛ ꯍꯥꯏꯔꯣ ꯀꯩꯅꯣ
ꯎꯝ ꯅꯥꯎꯁꯦꯛ ꯇꯣ
ꯅꯥꯎꯁꯦꯛ ꯑꯗꯤ ꯀꯩꯅꯣ
ꯅꯥꯎꯁꯦꯛ ꯑꯅ ꯑꯩꯈꯣꯏ ꯂꯐꯨ ꯏꯔꯣꯟꯕꯗꯒ ꯃꯤꯠꯂꯒ ꯆꯥꯕ ꯅꯥꯎꯁꯦꯛꯇꯣ ꯈꯪꯗ꯭ꯔꯣ ꯃꯅꯝꯒ ꯅꯨꯡꯁꯤꯕꯗꯣ
ꯑꯣ
ꯑꯗꯨꯗꯣ ꯐꯥꯝ ꯇꯧꯕ ꯌꯥꯏꯌꯦꯃꯤ
ꯃꯥꯁꯦ ꯑꯩꯅ ꯏꯁꯇꯗꯤ ꯇꯧꯕ ꯃꯇꯝꯗ ꯑꯩꯅ ꯁꯨꯝ ꯊꯤꯖꯤꯟꯕ ꯃꯇꯝꯗ ꯃꯥꯁꯦ ꯏ ꯆꯨꯞꯄꯦꯕ
ꯎꯝ
ꯑ ꯑꯗꯨꯗꯣ ꯃꯥꯁꯦ ꯌꯣꯛꯄ ꯌꯥꯏ ꯑꯗꯨꯒ ꯃꯥꯁꯦ ꯃꯔꯨꯝ ꯀꯣꯛ ꯇꯦꯡꯀꯤ ꯑꯃꯗ ꯀꯣ ꯐꯖꯅ ꯃꯥꯁꯦ ꯑꯍꯨꯝ ꯃꯔꯤ ꯊꯥꯗꯕꯤꯔꯒ
ꯃꯥꯒꯤ ꯂꯩꯐꯝꯁꯦ ꯁꯦ ꯁꯦꯝꯕꯤꯒꯗꯕ ꯍꯥꯏꯗꯤ ꯃꯥꯁꯦ ꯀꯃꯥꯏꯅ ꯂꯩ ꯃꯥꯒꯤ ꯍꯥꯏꯗꯤ ꯀꯩꯅꯣ ꯀꯩ ꯆꯤꯟꯖꯥꯛ ꯆꯥꯏ ꯃꯥꯁꯦ ꯀꯃꯥꯏꯅ ꯁꯔꯕꯥꯥꯏꯞ ꯇꯧꯏ ꯃꯔꯨꯝꯅ ꯀꯔꯝ ꯀꯥꯟ ꯊꯣꯛꯏ
ꯈꯣꯏ ꯁ꯭ꯋꯥꯏꯗꯕꯨ ꯑꯩꯈꯣꯏ ꯃꯅꯤꯄꯨꯔꯗꯕꯨ ꯃꯅꯤꯄꯨꯔꯗꯕꯨ ꯂꯣꯏꯕ ꯊꯦꯡꯅꯔꯕꯣ
ꯃꯁꯤ ꯑꯩꯅ ꯁꯨꯝ ꯌꯦꯡꯕꯗ ꯊꯥꯏꯂꯦꯟꯒꯨꯝꯕ ꯆꯩꯅꯥꯒꯨꯝꯕꯗ ꯌꯥꯝ ꯂꯣꯏ ꯑꯗꯨ ꯃꯅꯤꯄꯨꯔꯗꯗꯤ ꯀꯅꯥꯅ ꯇꯧꯔꯤꯅꯣ ꯑꯩ ꯈꯪ ꯒ꯭ꯌꯥꯟ ꯇꯥꯗꯦ ꯂꯣꯏꯅꯕ꯭ꯔꯥ ꯂꯣꯏꯅꯅꯕ꯭ꯔꯥ ꯑꯗꯣ ꯑꯩꯅ ꯑꯍꯥꯟꯕ ꯍꯧꯗꯣꯛꯅꯤꯡꯕ ꯍꯥꯏꯇꯥꯔꯦ
ꯌꯥꯏ ꯌꯥꯏ ꯑꯍꯥꯟꯕ ꯍꯧꯗꯣꯛꯄꯖꯤꯅ ꯐꯩꯗ
ꯑꯣ ꯑꯗꯨꯗ ꯀꯩꯅꯣ ꯏꯁꯤꯡꯁꯦ ꯇꯦꯡꯀꯤꯗ ꯏꯁꯤꯡꯁꯦ ꯐꯤꯠꯃꯨꯛꯀꯤ ꯆꯥꯡ ꯍꯥꯞꯄꯤꯔꯒ ꯐꯧꯒꯨꯝꯕ ꯈꯔ ꯊꯥꯕꯤꯔꯕ ꯀꯕꯣ ꯀꯪꯒꯨꯝꯕ ꯈꯔ ꯊꯥꯗꯕꯤꯔꯕ ꯑꯗꯨꯒ ꯃꯁꯤꯗ ꯑꯩꯈꯣꯏꯅ ꯀꯩ ꯍꯥꯏꯅꯤ ꯃꯁꯤ ꯊꯥꯗꯕꯤꯔꯕ ꯃꯇꯝꯖꯤꯗ ꯑꯩꯈꯣꯏꯅ ꯃꯥꯒꯤ ꯍꯧꯖꯤꯛꯀꯤ ꯀꯔꯤ ꯅꯥꯎꯁꯦꯛꯁꯦ
ꯎꯝ
ꯑꯃꯣꯝꯁꯤꯅ ꯃꯔꯨꯝ ꯀꯣꯛꯊꯣꯛꯇꯨꯏꯅꯦꯕ ꯂꯥꯕꯒꯤ ꯃꯅꯒꯟꯁꯤꯅ ꯀꯣꯛ ꯁꯟꯕꯐꯧ ꯌꯥꯎꯋꯦꯕ ꯑꯗꯣ
ꯑꯣ
ꯃꯣꯏ ꯃꯣꯏꯁꯦ ꯃꯣꯏꯅ ꯆꯥꯏꯔꯤꯁꯦ ꯑꯩꯈꯣꯏ ꯉꯥ ꯃꯆꯥ ꯐꯕꯨꯡ ꯉꯥꯒꯨꯝꯕ ꯕꯤꯂꯨꯉꯥꯒꯨꯝꯕꯁꯦ ꯐꯥꯔ ꯐꯥꯔ ꯆꯨꯞ ꯄꯅꯦꯕ ꯑꯗꯨꯅ ꯃꯥꯏ ꯃꯆꯤꯟꯖꯥꯛ ꯊꯥꯗ ꯀꯦ ꯍꯥꯏꯔꯒꯗꯤ ꯅꯥꯎꯁꯦꯛꯁꯦ ꯂꯣꯏꯔꯒꯗꯤ ꯃꯅꯥꯛ ꯅꯛꯄ ꯑꯝꯗ ꯏꯟ ꯊꯥꯕꯤꯔꯒ ꯊꯝꯕ ꯍꯥꯏꯗꯤ ꯑꯩ ꯏꯊꯩꯒꯨꯝꯕ ꯀꯩꯒꯨꯝꯕ ꯀꯦꯅꯦꯜꯒꯨꯝꯕꯗ ꯑꯗꯨꯒ ꯈꯣꯡꯕꯥꯟꯒꯨꯝꯕꯗꯀꯣ ꯑꯗꯣ ꯉꯥ ꯃꯆꯥ ꯐꯥꯔꯛꯄꯖꯦ ꯑꯗꯨꯗ ꯊꯥꯗꯕꯤꯕ ꯃꯁꯤ ꯅꯥꯎꯁꯦꯛꯁꯦ ꯑꯩꯈꯣꯏ ꯍꯧꯖꯤꯛ ꯃꯥꯔꯀꯦꯠꯇ ꯁꯨꯛꯐꯪ ꯐꯪꯗ꯭ꯔꯦ ꯅꯥꯎꯁꯦꯛꯁꯦ ꯑꯃꯈꯛ ꯑꯩꯈꯣꯏꯅ ꯄꯨꯊꯣꯛꯄ ꯃꯇꯝꯗ ꯂꯨꯄꯥ ꯆꯥꯃꯁꯦ ꯐꯪꯉꯦꯕ
ꯎꯝ
ꯑ ꯑꯗꯨꯅ ꯅꯥꯎꯁꯦꯛ ꯑꯃꯖꯦ ꯑꯈꯣꯏꯠꯅ ꯅꯣꯡꯃꯗ ꯅꯨꯄꯥ ꯅꯥꯎꯁꯦꯛ ꯇꯔꯥ ꯌꯣꯟꯕ ꯉꯝꯃꯒꯗꯤ ꯆꯥꯝꯃ ꯇꯔꯥ ꯂꯤꯁꯤꯡ ꯅꯣꯡꯃꯗ ꯂꯤꯁꯤꯡ ꯂꯤꯁꯤꯡ ꯂꯥꯛꯑꯒꯗꯤ ꯊꯥ ꯑꯃꯗ ꯂꯨꯄꯥ ꯂꯤꯁꯤꯡ ꯀꯨꯟꯊ꯭ꯔꯥ ꯃꯁꯤꯒꯤ ꯕꯤꯖꯤꯅꯦꯁꯁ ꯀ ꯐꯤꯖꯤꯅꯦꯁꯅꯦ ꯍꯥꯏꯕ
ꯈꯔ ꯂꯝꯗꯣ ꯈꯔ ꯄꯥꯍꯜꯂꯒ
ꯑꯥ
ꯈꯔ ꯌꯥꯝꯅ ꯍꯥꯞꯆꯜꯂꯗꯤ ꯌꯥꯅꯤ꯫
ꯃꯁꯤꯗ ꯍꯌꯦꯡ ꯑꯩꯅ ꯃꯔꯤ ꯃꯉꯥ ꯍꯥꯟꯅ ꯂꯣꯏꯅꯤꯡꯉꯦ꯫ ꯃꯔꯤ ꯃꯉꯥꯥꯆ ꯂꯣꯏꯕꯖꯤꯗ ꯃꯥꯏ ꯄꯥꯛꯂꯛꯇ꯭ꯔꯕ ꯇꯥꯔꯒ ꯄꯥꯑꯕ ꯇꯥꯔꯒꯗꯤ ꯈꯔ ꯌꯥꯝꯅ ꯆꯥꯎꯅꯀꯣ ꯇꯦꯡꯀꯤꯒꯖꯦ ꯃꯊꯪ ꯃꯊꯪ ꯑꯍꯨꯝ ꯃꯔꯤ ꯃꯉꯥ ꯇꯔꯨꯛꯀꯖꯤ ꯁꯥꯍꯜꯂꯒ ꯐꯖꯅ ꯇꯧꯒꯦꯅ ꯈꯟꯕꯅꯦꯃꯣ
ꯍꯣꯏꯌꯦ ꯂꯝꯕꯨ ꯂꯩꯌꯗꯤ ꯂꯣꯏ ꯌꯥꯏꯗꯨꯅꯤꯅꯦ ꯂꯝꯒ ꯄꯩꯁꯥꯒꯗ ꯇꯥꯔꯦꯅꯦ꯫
ꯂ꯭ꯝꯒ ꯄꯩꯁꯥꯒꯖꯤꯗ
ꯃꯤꯒꯤ ꯃꯇꯧ ꯇꯝꯗꯣꯏ ꯁꯛꯄꯨꯗꯤꯀꯣ ꯑꯗꯨꯃꯥꯏꯟ ꯇꯧꯕꯅ ꯐꯩꯌꯦꯃꯦ ꯍꯧꯖꯤꯛ ꯐꯨꯠꯕꯣꯟ ꯇꯞ ꯐꯨꯠꯕꯣꯟ ꯇꯞ ꯍꯥꯏꯔꯒ ꯐꯨꯠꯕꯣꯟ ꯇꯞ ꯉꯥꯛꯇ ꯁꯥꯟꯅꯔꯦ꯫ ꯀꯣꯐꯤ ꯊꯛꯐꯝ ꯍꯥꯏꯔ ꯀꯣꯐꯤ ꯊꯛꯄꯝ ꯉꯥꯇ ꯇꯧꯁꯤꯜꯂꯦ꯫
ꯑꯁ
ꯑꯗꯃꯨꯗ ꯌꯥꯏ ꯀꯩꯅꯣ
ꯃꯗꯨꯒꯨꯝꯕꯗꯨꯗꯤ ꯑꯩ ꯄꯥꯝꯗꯦꯅꯦ ꯃꯤ ꯑꯃꯅ ꯇꯧꯔꯒ ꯑꯃꯅꯥ ꯅ ꯇꯥꯗꯕꯁꯦ ꯑꯩꯅ ꯄꯥꯝꯕꯁꯤꯅ ꯃꯤꯑ ꯇꯧꯗꯕ꯫
ꯇꯧꯗꯕꯗꯨꯅ ꯇꯧꯕ ꯐꯩꯌꯦꯃꯦ꯫
ꯎꯝ ꯌꯥꯏ ꯍꯨꯖꯤ ꯑꯩꯈꯣꯏ ꯑꯩꯅ ꯉꯔꯥꯡ ꯉꯍꯥꯜ ꯑꯩꯅ ꯁꯣꯁꯦꯜ ꯃꯦꯗꯤꯌꯥꯗ ꯊꯦꯡꯅꯩ ꯑꯈꯣꯏꯒꯤ ꯍꯩꯔꯣꯛ ꯑꯁꯣꯝꯗꯒꯤ ꯑꯈꯣꯏꯒꯤ ꯗ꯭ꯔꯥꯒꯣꯟ ꯐ꯭ꯔꯨꯠꯀꯤ ꯐꯥꯝ ꯑꯃ
ꯎꯝ ꯍꯣꯏꯌꯦ ꯀꯩꯗ ꯊꯥꯒꯠꯄꯗꯨꯅꯤ ꯑꯦ ꯂꯝꯖꯤꯡꯕ ꯍꯥꯏꯕ꯭ꯔꯥ ꯑꯃ ꯑꯃ ꯌꯨꯇꯨꯕꯔ ꯌ ꯍꯥꯡꯕ ꯅꯨꯄꯥ ꯑꯃꯅ ꯊꯥꯒꯠꯄꯗꯨꯅꯤꯅꯦ꯫
ꯍꯣ ꯍꯣꯏ
ꯑꯁ ꯈꯨꯗꯛꯇ ꯂꯣꯏ ꯍꯥꯏꯕ꯭ꯔꯥ ꯀꯩꯅꯣꯝ ꯍꯥꯏꯕꯅꯤꯅꯦ ꯑꯗꯣ
ꯍꯩꯒꯗꯣ ꯈꯨꯗꯛꯇ ꯂꯣꯏꯕ ꯑꯗꯒꯤ ꯍꯦꯠꯇ ꯌꯥꯝꯅ ꯐꯖꯕ ꯑꯣꯏꯕ ꯍꯥꯏꯗ꯭ꯔꯠ ꯗ꯭ꯔꯥꯒꯣꯟ ꯐ꯭ꯔꯨꯠꯁꯤꯅꯃꯨ ꯄꯥꯝꯕꯁꯦ ꯌꯥꯝ ꯐꯖꯑꯦꯕ
ꯎꯝ
ꯑꯗꯨꯅ ꯑꯩꯗꯤ ꯐꯥꯝ ꯇꯧꯕꯖꯦ ꯌꯥꯝꯅ ꯄꯥꯝꯖꯕ ꯍꯥꯏꯗꯦ ꯁꯨꯃꯥꯅ ꯍꯥꯏꯗꯤ ꯍꯩ ꯔꯥꯕꯨ ꯑꯣꯏꯒꯦꯔꯥ ꯑꯃꯕꯨ ꯑꯣꯏꯒꯦꯔꯞ ꯐꯥꯕꯖꯤꯗ ꯍꯦꯟꯅ ꯏꯟꯇ꯭ꯔꯦꯁ ꯂꯩꯕ ꯍꯥꯏꯇꯥꯔꯦ꯫
ꯌꯥꯌꯦꯃꯦꯌ ꯐꯥꯝꯅ ꯍꯦꯟꯅ ꯃꯤ ꯀꯥꯟꯅꯩ ꯈꯪꯗꯅꯅꯤ ꯀꯩꯇꯣꯔꯒꯦ ꯄꯩꯁꯥ ꯄꯥꯏꯕ ꯃꯌꯥꯝꯅ ꯐꯥꯝ ꯂꯩ꯫ ꯏꯂꯩꯗ ꯏ ꯂꯩꯗꯅ ꯐꯥꯝ ꯇꯧꯅꯔꯤꯖꯦ ꯑꯗꯣ ꯈ꯭ꯋꯥꯏ ꯕꯦꯁꯇꯤ ꯂꯝꯕꯤ ꯃꯞ ꯄꯥꯟꯒꯨꯝꯕ꯫
ꯃꯥꯌ ꯃꯥꯌ
ꯂꯧꯍꯧꯕꯖꯦ꯫
ꯃꯥꯅꯦ ꯃꯥꯅꯦ꯫ ꯈꯌꯦꯡ ꯇ꯭ꯔꯥꯟꯁꯄꯣꯠꯀꯤꯀꯣ ꯒꯥꯔꯤ ꯑꯝꯗ ꯊꯧꯖꯤꯜꯂꯒꯖꯨ ꯑꯗꯑꯦ ꯐꯥꯝꯍꯖꯤꯅꯕꯣ ꯐꯥꯝꯅꯤꯗꯣ ꯑꯥꯏꯗꯤ ꯏꯟꯖꯤꯟꯒꯨꯝꯕ ꯀꯩꯒꯨꯝꯕ ꯃꯌꯥꯝ ꯅꯛ ꯀꯥ ꯑꯣꯏꯔꯛꯀꯅꯦꯕ ꯑꯗꯨ ꯃꯇꯝꯗꯨꯗ ꯍꯣꯏ ꯍꯣ ꯍꯣꯏ
ꯂꯝꯕꯤ ꯃꯄꯥ ꯇꯧꯔꯗꯤ꯫
ꯑꯗꯣ ꯃꯥꯅꯤꯄꯨꯗ ꯍꯧꯖꯤꯛꯁꯦ ꯂꯝꯖꯦ ꯌꯥꯝ ꯇꯥꯡꯒ꯭ꯔꯦꯅꯦ ꯂꯝꯖꯦ ꯑꯗꯨꯛꯀꯤ ꯃꯇꯤꯛ ꯇꯥꯡꯈ꯭ꯔꯦꯅꯦ ꯂꯝꯖ ꯁꯦ ꯂꯩꯅꯤꯉꯥꯏ ꯍꯣꯠꯅꯕꯗ ꯐꯥꯝ ꯇꯧꯅꯤꯡꯉꯥꯏꯒꯤ ꯄꯩꯁꯥꯒ ꯂꯩꯔꯣꯏꯗꯧꯔꯤꯅꯦ ꯃꯅꯤꯄꯨꯔꯁꯤꯗ꯫
ꯂꯝꯁꯦ ꯇꯥꯡꯉꯤ ꯇꯥꯡꯉꯤ ꯇꯥꯡꯕꯕꯨꯗꯤ꯫ ꯂꯝꯕꯤ ꯃꯄꯥꯟꯒ ꯍꯥꯏꯔꯗꯤ ꯑꯃꯨꯛꯍꯦꯟ ꯇꯥꯡꯁꯤꯟꯕꯤꯅꯤ
ꯎꯝ
ꯈꯪꯗꯦ ꯇꯧꯔꯤ ꯍꯤꯡꯅꯕ ꯍꯤꯡꯗꯕꯁꯨ ꯌꯥꯗꯦ
ꯍꯤꯡꯗꯕꯗꯤ ꯌꯥꯗꯦ ꯅꯣꯡꯃꯗ ꯆꯪꯉꯤꯕ ꯌꯦꯡꯉꯨ ꯍꯧꯖꯤꯛ ꯊꯨꯝ ꯊꯥꯎ ꯆꯦꯡ ꯒ꯭ꯌꯥꯁ ꯑꯗꯨꯛꯀꯤ ꯃꯇꯤꯛ ꯇꯥꯡꯈ꯭ꯔꯦ ꯂꯩꯗꯕꯗꯤ ꯌꯥꯗꯦ ꯆꯥꯗꯕꯗꯤ ꯌꯥꯗꯦ ꯍꯤꯡꯗꯕꯗꯤ ꯌꯥꯗꯕꯅꯤꯅ ꯁꯤ ꯃꯌꯥꯝꯁꯦ ꯉꯝꯅꯤꯡꯉꯥꯏ ꯍꯣꯠꯅꯕ ꯃꯇꯝꯗ ꯀꯔꯕꯥꯔ ꯇꯪ ꯅꯠꯇꯅꯀꯣ ꯀꯔꯕꯥꯔ ꯈꯠꯇ ꯅꯠꯇꯅ ꯑꯩꯈꯣꯏꯁꯦ ꯇꯧꯗꯕ ꯌꯥꯗꯦꯕ ꯍꯣꯏ ꯁꯤꯡꯁꯦ ꯍꯧꯖꯤꯛꯀꯥꯟꯗꯤ ꯁꯤꯡ ꯊꯣꯡꯕꯁꯦ ꯏꯁꯇꯦꯟꯗ ꯌꯥꯎꯗꯕ ꯑꯣꯏꯅ ꯇꯥꯔꯦꯅꯦꯍꯦ
ꯎꯝ
ꯀꯅꯥꯝꯇ ꯏꯃꯨꯡ ꯑꯃꯝꯇ ꯁꯤꯡ ꯊꯣꯡꯒꯗ꯭ꯔꯦ ꯒ꯭ꯌꯥꯁ ꯉꯥꯛꯇ ꯉꯥꯏꯔꯝꯃꯤꯅꯀꯣ
ꯒ꯭ꯌꯥꯁ ꯒ꯭ꯌꯥꯁ ꯉꯥꯛꯇ ꯉꯥꯏꯗ ꯊꯥꯎ ꯐꯪꯉꯤ ꯇꯥꯡꯉꯤ
ꯐꯅꯤꯇꯥ ꯎꯝ
ꯊꯥꯎꯒ ꯍꯥꯟ ꯉꯝꯗꯗꯅ ꯑꯩ ꯁꯥꯏꯀꯜ ꯑꯣꯏꯅ ꯊꯧꯔꯝ
ꯑꯁ ꯑꯗꯨꯅꯗꯤ ꯐꯩꯌꯦ ꯍꯛꯆꯥꯡꯁꯨ ꯐꯕꯀꯣ ꯁꯥꯏꯀꯜꯁꯦ ꯊꯧꯕꯁꯤꯅ ꯐꯩꯌꯦꯕ ꯑꯦꯛꯁꯔꯁꯥꯏꯖ ꯑꯣꯏ ꯀꯩ ꯑꯣꯏ ꯑꯗꯨꯝ
ꯁꯥꯏꯀꯜ ꯑꯣꯏꯅꯥ ꯊꯧꯔ ꯂꯦꯜꯂꯦ
ꯑꯥ
ꯂꯝꯕꯤ ꯂꯝꯁꯥꯡꯗ ꯒꯥꯔꯤ ꯊꯧꯔꯁꯨ
ꯎꯝ
ꯑ ꯇꯦꯟ ꯇꯦꯟꯕꯕꯁꯤꯗꯤ ꯊꯥꯎ ꯖꯤ ꯍꯟꯒꯠ ꯈ꯭ꯔꯗꯤ ꯍꯟꯊꯔꯛꯇꯕꯁꯤꯗꯅꯤꯅꯦ ꯂꯨꯔꯤꯁꯦ
ꯍꯣꯏꯌꯦ ꯍꯣꯏꯌꯦ
ꯑꯩꯈꯣꯏꯒꯤ ꯍꯧꯅꯕꯤ ꯍꯥꯡꯒꯠꯈ꯭ꯔꯗꯤ ꯍꯦꯛꯇ ꯍꯟꯊꯔꯛꯇꯕꯁꯦ
ꯃꯥꯅꯦ ꯃꯁꯤ ꯑꯩꯒꯤ ꯃꯣꯠꯇꯗꯤꯀꯣ ꯑꯩꯈꯣꯏꯁꯦ ꯊꯥꯎ ꯒꯤ ꯒꯥꯔꯤꯁꯤꯁꯨ ꯑꯩꯈꯣꯏ ꯄꯦꯇ꯭ꯔꯣꯜ ꯅꯠꯇ꯭ꯔꯒ ꯗꯤꯖꯜꯅ ꯆꯦꯜꯂꯤ ꯒꯥꯔꯤ ꯈꯨꯗꯤꯡꯃꯛꯁꯦ ꯑꯗꯨ ꯒꯥꯔꯤꯁꯤ ꯁꯤꯒꯨꯝꯕꯁꯤ ꯁꯤꯖꯤꯟꯅꯕꯒꯤ ꯃꯍꯨꯠꯇ ꯑꯦꯂꯦꯛꯇ꯭ꯔꯤꯛꯀꯤꯒ ꯒꯥꯔꯤꯒ ꯊꯣꯛꯂꯩꯁꯦ ꯁꯨꯒꯨꯝꯕꯁꯦꯑꯣꯏꯅ ꯁꯤꯖꯤꯟꯅꯕꯅ ꯐꯔꯕ꯭ꯔꯥꯕꯨ ꯈꯜꯂꯕꯅꯦ
ꯌꯦꯂꯦꯛꯇꯤꯛꯀꯤꯁꯨ ꯌꯥꯏ ꯑꯗꯨꯁꯨ ꯐꯩ ꯑꯗꯨ ꯃꯣꯏꯁꯦ ꯁꯦꯝꯕ ꯈꯣꯠꯄꯗ ꯎ ꯄ꯭ꯂꯦꯟꯗ ꯄ꯭ꯂꯦꯟꯅ ꯊꯧꯕ ꯃꯇꯦꯛ ꯃꯌꯥꯒꯤꯗꯤ ꯀꯩꯅꯣ
ꯑꯗꯨꯦ ꯍꯣꯏ ꯍꯣꯏ ꯍꯣꯏ ꯕꯖꯥꯔ ꯑꯃꯨꯛ ꯀꯩꯃꯨꯛ ꯆꯠꯄ ꯈꯣꯠꯄꯒꯤ
ꯎꯝ ꯃꯩꯗꯨꯅ ꯐꯩꯌꯦꯕ
ꯄꯩꯒꯤꯁꯤꯅ ꯑꯣꯏꯖꯕ ꯑꯃ ꯂꯩ ꯎꯝ ꯃꯥꯅꯤ ꯃꯥꯅꯤ
ꯀꯩꯗꯣꯏꯅꯣ ꯍꯧꯖꯤꯛ ꯇꯨꯝꯅꯕ ꯇꯧꯔꯕꯣ ꯐꯃꯨꯡ ꯆꯪꯅꯔꯕꯣ
ꯑꯦ ꯆꯪꯗ꯭ꯔꯤꯗ ꯑꯩꯈꯣꯏ ꯀꯩ ꯍꯥꯏꯅꯤ ꯆꯥꯛ ꯇꯣꯛꯄꯒꯤ ꯆꯥꯕ ꯇꯨꯝꯍꯜꯂꯤꯗ
ꯁꯀꯣ ꯇꯧꯔꯒ ꯑꯁꯨꯝ ꯕꯣꯟ ꯉꯥꯏꯕꯕꯁꯤꯦ ꯋꯥꯔꯦꯅꯦ ꯑꯩꯈꯣꯏꯁꯦ
ꯑꯁ ꯕꯣꯟꯁꯤꯁꯨ ꯀꯣ ꯃꯁꯤꯁꯨ ꯑꯩꯈꯣꯏ ꯀꯩ ꯍꯥꯏꯅꯤ ꯃꯁꯤꯁꯨ ꯅꯤꯁꯥ ꯃꯈꯜ ꯑꯃꯅꯦ ꯑꯩꯈꯣꯏꯒꯤ ꯌꯦꯡꯅꯤꯡꯕ ꯌꯥꯝꯅ ꯃꯁꯤꯁꯨ ꯈꯣꯏꯔꯥꯡ ꯈꯣꯏꯁꯥꯎꯅꯍꯟꯕ ꯑꯃꯁꯨ ꯄꯣꯛꯏ ꯕꯣꯟꯒꯥꯁꯤꯅ ꯃꯁꯤꯁꯨ ꯑꯉꯛꯄ ꯑꯝꯅꯤ
ꯃꯇꯝꯁꯦ ꯃꯥꯟꯅꯗꯝꯅꯤꯅ
ꯀꯅꯥꯅ ꯀꯅꯥꯅ ꯀꯥꯗꯣꯏ ꯃꯥꯟꯒꯦ ꯉꯁꯤꯒꯤ ꯕꯣꯟꯁꯤꯕꯣ
ꯉꯁꯤꯁꯦ ꯑꯍꯤꯡꯗꯁꯨ ꯑꯃꯗꯤ ꯂꯩꯕꯅꯦ ꯑꯗꯣ ꯍꯧꯖꯤꯛ ꯍꯧꯖꯤꯛꯀꯤꯗꯤ ꯈꯪꯗꯦꯅꯦ ꯗ꯭ꯔꯣ ꯆꯠꯇꯒ ꯈꯪꯗꯦꯅꯦ
ꯑꯗꯨ꯭ꯔꯣꯗꯤ ꯌꯥꯔꯣꯏꯌꯦ ꯄꯦꯅꯥꯜꯗꯤ ꯀꯥꯎꯅꯗꯣꯏꯅꯦ ꯑꯗꯨꯕꯨ ꯑꯥ
ꯈꯪꯗꯦꯗ ꯑꯩꯈꯣꯏ ꯃꯣꯔꯣꯛ ꯀꯣꯟꯅ ꯃꯣꯔꯣꯛ ꯀꯣꯟꯅ ꯀꯥꯗꯣꯏ ꯃꯥꯟꯗꯦꯗ
ꯑꯣ ꯍꯣ ꯍꯣꯏ ꯍ ꯍꯣ ꯍꯣꯏ ꯑ ꯍꯣꯏ ꯄꯦꯅꯥꯜꯇꯤ ꯀꯥꯎꯅꯒꯦꯔꯥ ꯀꯥꯎꯅꯔꯣꯏꯒꯦꯔꯥ ꯃꯣꯔꯣꯛꯀꯣꯅ ꯀꯥꯗꯣꯏꯗꯤ ꯃꯥꯜꯂꯦꯀꯣ ꯑꯩꯒꯤꯁꯨ ꯋꯥꯈꯟꯗ ꯃꯔꯣꯔꯣꯛ ꯀꯣꯟꯅ ꯂꯩꯌꯦꯕ
ꯀꯥꯗꯣꯏ ꯃꯥꯜꯂꯦꯕ ꯑꯗꯣ ꯒꯣꯜ ꯆꯟꯅꯔꯒ ꯀꯥꯕꯗꯤ ꯈꯪꯗ꯭ꯔꯦ ꯄꯅꯥꯇꯤꯗꯗꯤ
ꯑꯁ ꯑꯗꯨ ꯕꯣꯟꯁꯦ ꯃꯇꯨꯝ ꯇꯥꯏꯁꯦ ꯆꯨꯝꯃꯤꯀꯣ ꯗ ꯐꯥ ꯂꯥꯎꯅ ꯆꯪꯈꯤꯕ ꯆꯪꯉꯣꯏꯗꯕ ꯃꯥꯟꯕ ꯖꯒꯥꯗ
ꯎꯝ ꯋꯥꯔ ꯋꯥꯔ ꯑꯁ ꯈꯪꯗꯦꯗ ꯇꯤꯝ ꯑꯍꯩ ꯑꯍꯩꯕ ꯂꯩꯍꯧꯔ ꯑꯗꯨꯅꯤ
ꯑ ꯑꯗꯨꯦ ꯍꯧꯖꯤꯛꯁꯦ ꯕꯣꯟ ꯂꯣꯏꯅ ꯍꯩꯅꯔꯤ
ꯄꯨꯡ ꯍꯧꯖꯤꯛ ꯃꯥꯄꯜ ꯃꯈꯥꯏ ꯇꯥꯁꯜꯂꯛꯂꯦ ꯄꯨꯡ ꯑꯃꯃꯨꯛ ꯈꯛꯇ ꯉꯥꯏꯔꯦ
ꯍꯣꯏꯅꯦ ꯍꯣꯏꯅꯦ ꯕꯣꯔꯜꯕꯨꯗꯤ ꯍꯧꯗ꯭ꯔꯣꯕꯅꯤꯅꯦ ꯉꯥꯏꯍꯥꯛ ꯂꯩꯗꯤ ꯂꯥꯏꯅ ꯇꯧꯔꯛꯑꯗꯤ
ꯑꯗꯨꯗꯤ ꯇꯨꯝꯃꯣ ꯅꯪꯖꯨ ꯑꯩꯁꯨ ꯕꯣꯟꯒꯤ ꯁꯦꯝ ꯁꯥꯔꯒꯦ ꯎꯝ ꯒꯨꯅꯥꯏꯠ ꯒꯨꯅꯥꯏꯠ